ꯍꯜꯂꯣ꯫
ꯇꯥꯕꯔꯣ꯫
ꯇꯥꯏꯌꯦ ꯇꯥꯏꯌꯦ꯫
ꯑꯣ ꯀꯗꯧꯔꯤꯒꯦ ꯫
ꯑꯁꯨꯝ ꯊꯕꯥꯛ ꯃꯐꯝꯗ ꯂꯩꯌꯦ ꯑꯩꯗꯤ꯫
ꯑꯣ꯫ ꯊꯕꯛ ꯊꯕꯛ ꯇꯧꯕ꯭ꯔꯣ꯫
ꯑꯥ ꯁꯤ ꯄꯥꯔꯠ ꯇꯥꯏꯝ ꯑꯗꯨꯝ ꯇꯧꯔꯤꯌꯦ ꯍꯧꯖꯤꯛꯀꯥꯟ꯫
ꯑꯣ ꯑꯣ ꯐꯔꯦꯅꯦ꯫
ꯎꯝ ꯁꯤꯁꯇꯔꯗꯤ ꯀꯥꯏ ꯂꯩꯕ꯫
ꯑꯩꯗꯤ꯫ ꯌꯨꯝꯗ ꯑꯗꯨꯝ ꯂꯩꯌꯦ꯫
ꯑꯣ꯫ ꯗꯦ꯫
ꯚꯤꯂꯦꯖ ꯒꯥꯔꯗ ꯑꯣꯏꯔꯤꯌꯦ ꯉꯁꯤꯗꯤ꯫
ꯑꯥ꯫
ꯚꯤꯂꯦꯖ ꯒꯥꯔꯗ ꯑꯣꯏꯅ ꯉꯁꯤꯁꯦ ꯏꯃꯥꯁꯤꯡꯒ ꯂꯩꯌꯦ꯫
ꯑꯣ
ꯊꯕꯛ ꯆꯤꯟ꯭ꯗꯔꯣ ꯅꯪꯗꯤ꯫
ꯍꯧꯖꯤꯛꯇꯤ ꯑꯌꯨꯛꯅꯤꯅ ꯆꯤꯟꯗꯦ ꯑꯗꯨꯒꯤꯅꯦ ꯑꯩꯅ ꯀꯣ ꯇꯧꯕ ꯃꯇꯝ ꯐꯪꯉꯤꯁꯦ ꯅꯠꯇ꯭ꯔꯗꯤ ꯇꯧꯕ ꯌꯥꯔꯣꯏꯗꯕꯅꯦ꯫
ꯑꯣ ꯑꯣ ꯐꯦꯅꯦ꯫ ꯅꯝꯕꯔ ꯑꯅꯤ ꯄꯥꯏꯕꯒꯤꯔꯣ ꯅꯪ꯫
ꯑꯥ ꯑꯩꯗꯣ ꯋꯥꯆꯦꯞ ꯅꯝꯕꯔꯒ ꯀꯣꯜꯒꯤꯀꯣ ꯑꯗꯣ ꯫ ꯑ ꯑꯩꯗꯣ ꯫ ꯀꯥꯎꯈ꯭ꯔꯕ ꯀꯔꯝꯕꯁꯨ ꯍꯥꯞꯄꯗꯣ ꯍꯥꯏꯕꯗꯣ꯫
ꯑꯣ ꯐꯦ ꯐꯦ ꯀꯔꯤ꯫ ꯌꯦꯟꯁꯥꯡ ꯆꯥꯕꯤꯔꯒꯦ꯫
ꯑꯩ ꯆꯥꯛꯇꯤ ꯆꯥꯗ꯭ꯔꯤꯗ ꯑꯌꯨꯛ ꯉꯟꯇꯥ꯫ ꯁꯥꯟꯅꯕ ꯆꯠꯂꯒ ꯑꯗꯨꯝ꯫ ꯁꯥꯟꯅꯕꯥ ꯀꯩꯅꯣ ꯊꯕꯛ ꯑꯃꯥ꯫ ꯃꯐꯝ ꯑꯗꯨꯝ ꯆꯠꯈ꯭ꯔꯦ ꯁꯤ ꯊꯕꯛ ꯃꯐꯝꯗꯒꯤ ꯑꯗꯨꯝ꯫
ꯑꯣ ꯐꯔꯦꯅꯦ ꯅꯪ ꯆꯥꯛꯗꯣꯔꯦ
ꯑꯣ ꯈꫭꯏꯅ ꯑꯃꯒꯤ ꯉꯥꯏꯔꯤꯉꯩꯗ ꯅꯣꯏꯅ ꯑꯅꯤ ꯁꯨꯈ꯭ꯔꯕ
ꯍꯥꯥ
ꯑ ꯑꯩꯈꯣꯏꯅ ꯆꯥꯛ ꯑꯃꯔꯛ ꯆꯥꯗ꯭ꯔꯤꯉꯩꯗ ꯅꯣꯏ ꯑꯅꯤꯔꯛ ꯁꯨꯒꯦ
ꯍꫭ ꯍꯣ ꯍꯣꯏ ꯃꯥꯅꯦ ꯃꯥꯅꯦ ꯃꯐꯝ ꯇꯣꯉꯥꯟꯕꯤꯅ ꯀꯔꯤ ꯎꯄꯥꯏ ꯂꯩ ꯑꯩꯈꯣꯏꯗꯤ ꯑꯩꯈꯣꯏꯗꯤ ꯈꯨꯟꯗ ꯂꯩꯕ ꯗꯨꯏꯅꫭ ꯅꯣꯏꯗꯤ ꯁꯤꯇꯤꯗ ꯂꯩꯔꯒ ꯇꯣꯉꯥꯂꯤꯅ
ꯑꯗꯨꯅꯦ ꯑꯗꯨꯅꯦ ꯑꯩꯈꯣꯏꯁꯨ ꯈꯨꯟꯗ ꯂꯥꯛꯑꯗꯤ ꯉꯟꯅ ꯆꯥꯅꯤ ꯉꯟꯅ ꯇꯨꯝꯃꯅꯤ ꯑ ꯚꯤꯂꯦꯖ ꯃꯤꯁ ꯇꯧꯋꯦ ꯆꯠꯄ ꯌꯥꯗ꯭ꯔꯦ ꯑꯩꯈꯣꯏꯗꯤ
ꯎꯝ ꯆꯠꯄꯩ ꯌꯥꯕ ꯃꯠ ꯇꯝꯗ ꯑꯣꯏꯅ ꯆꯠꯂꯨ
ꯑꯗꯨꯅꯦ
ꯊꯕꯛ ꯄꯨꯡ ꯀꯌꯥꯗ ꯂꯣꯏꯁꯤꯟꯒꯗꯕ
ꯑꯩꯁꯦ ꯕ꯭ꯔꯦꯛ ꯗ꯭ꯌꯨꯇꯤ ꯂꯧꯒꯅꯤ ꯑ ꯍꯣꯔꯦꯟ ꯑꯥꯐꯇꯔꯅꯨꯟꯗꯀꯣ ꯉꯥꯏꯍꯥꯛ ꯕ꯭ꯔꯦꯛ ꯂꯩꯔꯒ ꯑꯃꯨꯛꯀ ꯂꯩꯔꯒ ꯄꯨꯡ ꯃꯔꯤꯒꯨꯝꯕꯗ ꯑꯃꯨꯛꯀ ꯍꯧꯔꯒ ꯀ꯭ꯂꯣꯖꯤꯡ ꯐꯥꯎ ꯂꯩꯒꯅꯤ
ꯌꯨꯝꯒ ꯅꯛꯅꯕꯔꯕ꯭ꯔꯣ ꯊꯕꯛ ꯃꯐꯝꯗꯨꯒ
ꯑꯩ ꯊꯕꯥꯛ ꯃꯐꯝꯒꯤ ꯑꯦꯀꯣꯃꯣꯗꯦꯁꯟ ꯄꯤꯕꯗꫭꯗꯨꯗ ꯑꯗꯨꯝ ꯂꯩꯔꯦ
ꯑꯣ ꯑꯣ ꯑꯣ ꯑꯣ ꯐꯩꯌꯦꯅꯦ ꯑꯗꯨꯗꯤ
ꯄꯨꯡ ꯀꯌꯥꯗ ꯆꯠꯂꯦ ꯊꯕꯛ ꯃꯐꯝ
ꯑ ꯑꯌꯨꯛꯀꯤ ꯑꯗꯨꯝ ꯎꯝ ꯄꯨꯡ ꯅꯤꯄꯥꯜ ꯃꯈꯥꯏ ꯃꯥꯄꯜ ꯑꯗꯨꯋꯥꯏꯗ ꯑꯗꯨꯝ ꯌꯧꯔꯦ ꯋꯥꯏꯗ ꯐꯖꯅ ꯇꯨꯝꯗꯅ ꯂꯥꯛꯄꯗꯣ
ꯕ꯭ꯔꯦꯛꯐꯥꯁꯇꯤ ꯇꯧꯔꯒ ꯂꯥꯛꯄ꯭ꯔꯣ
ꯕ꯭ꯔꯦꯛ ꯐꯥꯥꯁ ꯍꯥꯏꯁꯦ ꯉꯔꯥꯡꯒꯤ ꯉꯔꯥꯡꯒꯤ ꯆꯥꯖꯤꯛ ꯀ ꯏꯟꯖꯥꯡꯒ ꯂꯩꯔꯝꯕꯗꯨ ꯈꯔ ꯆꯥꯏ
ꯑꯣ
ꯑꯗꯨꯒ ꯑꯁꯤꯗ ꯂꯥꯛꯑꯒ ꯀꯣꯐꯤ ꯑꯗꯨꯅꯤ ꯍꯣꯏ꯫ ꯇꯧꯗꯕꯒꯤ ꯑꯩꯗꯣ ꯉꯁꯥꯏ ꯎꯏꯒꯦ ꯇꯧꯋꯦ꯫ ꯋꯥꯕꯅ꯫
ꯆꯥꯛ ꯀꯔꯤ ꯀꯔꯤ ꯆꯥꯕꯗꯤ ꯆꯥꯕ ꯊꯛꯄꯗꯤ ꯐꯖꯅ ꯇꯧꯒꯗꯕꯅꯤ ꯊꯕꯛ ꯇꯧꯔꯒ ꯆꯥꯗ꯭ꯔꯗꯤ ꯍꯛꯆꯥꯡ ꯁꯣꯟꯊꯔꯅꯤ꯫
ꯎꯝ ꯆꯨꯃꯦ꯫
ꯐꯖꯅ ꯆꯥꯕ ꯇꯨꯝꯕ ꯐꯖꯅ ꯇꯧꯒꯗꯕꯅꯤ꯫
ꯎꯝ꯫
ꯑꯗꯣ ꯁꯤꯁꯇꯔꯗꯤ ꯑꯩꯉꯣꯟꯗꯒꯤ ꯈꯔ ꯍꯦꯜꯂꯝꯥ ꯍꯜꯂꯝꯒꯅꯤꯅ꯫
ꯍꯜꯂꯝ ꯍꯥꯜꯂꯝꯕꯁꯨ ꯌꯥꯏ꯫ ꯍꯜꯂꯝꯗꯕꯁꯨ ꯌꯥꯏ꯫ ꯈꯟꯗꯦ ꯫
ꯈꯪꯗ꯭ꯔꯦ ꯑꯗꯨꯗꯤ꯫
ꯎꯍꯨꯝ꯫
ꯑꯣ꯫
ꯅꯣꯏꯗ ꯅꯨꯡꯁꯥ꯫ ꯁꯥꯕ꯭ꯔꯥ ꯅꯣꯡ꯫ ꯆꯨꯔꯤꯔꯤꯕ ꯅꯣꯏ ꯍꯧꯖꯤꯛ ꯀꯥꯟꯖꯦ꯫
ꯍꯧꯖꯤꯛꯄꯨꯗꯤ ꯅꯨꯡꯁꯥꯁꯨ ꯊꯣꯛꯂꯛꯇꯦ ꯅꯣꯡꯁꯨ ꯇꯥꯗꯦ ꯑꯗꯨꯝ ꯅꯨꯡꯇꯤꯒꯤꯗꯤ ꯅꯣꯡ ꯈꯔ ꯈꯔꯗꯤ ꯑꯗꯨꯝ ꯆꯨꯕꯅꯦ ꯑꯗꯣ ꯌꯥꯝ ꯀꯟꯅꯗꯤ ꯆꯨꯗꯕ꯫ ꯍꯧꯖꯤꯛꯁꯨ ꯅꯨꯡꯁꯥ ꯊꯣꯛꯂꯝꯃꯒ ꯑꯃꯨꯛ ꯆꯪꯈ꯭ꯔꯦ꯫ ꯃꯌꯨꯝ ꯆꯪꯈ꯭ꯔꯦ ꯑꯃꯨꯛ꯫
ꯉꯍꯥꯟ ꯂꯩꯔ ꯊꯣꯂꯛꯀꯅꯤ ꯍꯥꯏ ꯍꯧꯖꯤꯛ ꯍꯧꯖꯤꯛꯇꯤ ꯅꯨꯡꯁꯥ ꯂꯩꯌꯦ ꯍꯧꯖꯤꯛꯇꯤ꯫ ꯉꯔꯥꯡꯒꯥ ꯑꯃꯨꯛ ꯀꯥ꯫ ꯆꯨꯕ꯫ ꯋꯤꯗꯔ ꯁꯤ꯫ ꯁꯤ ꯍꯥꯏꯕ ꯉꯝꯗꯦꯗ ꯍꯧꯖꯤꯛ꯫
ꯍꯣꯏ ꯃꯥꯅꯦ ꯍꯧꯖꯤꯛꯇꯤ ꯅꯣꯡꯖꯨ꯫ ꯊꯥꯅꯦ ꯅꯣꯡ ꯇꯥꯕ ꯃꯇꯝꯅꯤꯅ꯫ ꯑꯝꯃꯨꯛ ꯇ ꯑꯃꯨꯛ꯫ ꯅꯨꯡꯁꯥ ꯑꯃꯨꯛ ꯊꯣꯛ ꯇꯧꯔꯒ ꯂꯩꯔꯦ ꯍꯧꯖꯤꯛꯄꯨꯗꯤ ꯅꯨꯡꯁꯥꯁꯨ ꯊꯣꯛꯂꯛꯇꯦ ꯑꯩꯈꯣꯏꯗꯗꯤ ꯅꯣꯡꯁꯨ ꯇꯥꯗꯦ ꯑꯗꯨꯝ꯫ ꯀꯔꯤ ꯅꯣꯔꯃꯦꯜ ꯀꯔꯤ ꯍꯥꯏꯒꯗꯕꯅꯣ꯫ ꯈꯪꯗ꯭ꯔꯦ꯫
ꯕꯦꯁ ꯋꯦꯗꯔ ꯍꯥꯏꯕꯗꯨ꯫
ꯑ ꯑꯗꯨꯕꯨ ꯁꯥꯕꯗꯤ꯫ ꯆꯥꯁ ꯂꯣꯏꯔꯦ ꯁꯥꯕꯗꯣ꯫
ꯑꯣ꯫
ꯅꯨꯡꯁꯤꯠꯁꯨ ꯂꯥꯛꯇꯦ꯫ ꯂꯣꯏ ꯅ꯫
ꯎꯝ ꯆꯤꯡꯊꯇ ꯅꯠꯇ꯭ꯔꯣ꯫
ꯆꯤꯡꯊꯛ ꯅꯠꯇꯦ ꯆꯤꯡ ꯃꯊꯛ ꯅꯠꯇꯦ ꯑꯩꯈꯣꯏꯒꯤꯁꯦ ꯏꯁꯤꯡ ꯃꯅꯥꯛꯇ ꯔꯤꯚꯔ ꯑꯩꯈꯣꯏꯒꯤ ꯃꯅꯥꯛꯇ ꯑꯣꯏꯕ꯫ ꯃꯈꯥꯗ ꯑꯣꯏꯕ ꯑꯗꯨꯒꯤ ꯁꯥꯕꯅꯤ ꯑꯥ ꯆꯤꯡ ꯃꯊꯛꯇꯤ ꯑꯣꯏꯗꯕ ꯚꯦꯂꯤ꯫ ꯆꯤꯡꯒꯤ ꯃꯈꯥ ꯍꯥꯏꯕ ꯇꯥꯔꯦ ꯚꯦꯂꯤꯁꯨ ꯅꯠꯇꯦ ꯆꯤꯡꯒꯤ ꯃꯈꯥ꯫ ꯑ꯫ ꯆꯤꯡꯈꯥ ꯆꯤꯡꯈꯣꯡꯉ ꯈꯪꯗ꯭ꯔꯦ ꯑꯗꯨꯗꯤ ꯀꯧꯕ ꯍꯩꯇ꯭ꯔꯦ꯫
ꯍ ꯎꯝ ꯌꯥꯏ꯫
ꯑꯗꯨꯒꯤ꯫ ꯏꯁꯤꯡꯒꯤ ꯃꯅꯥꯛꯛꯇ꯫ ꯂꯩꯕꯒꯤ ꯁꯥꯕꯅꯦ ꯑꯥ ꯃꯊꯛꯇ ꯑꯣꯏꯔꯗꯤ ꯑꯩꯈꯣꯏ ꯈꯨꯟꯊꯛꯇ꯫ ꯇ ꯑꯣꯏꯔꯗꯤ ꯌꯥꯝ ꯏꯪꯒꯗꯕ ꯑꯗꯨꯝ꯫ ꯋꯤꯟꯇꯔ ꯑꯗꯨꯝ ꯑꯣꯏꯕꯅꯦ ꯃꯣꯏꯒꯤꯗꯤ ꯁꯝꯃꯔ ꯂꯩꯇꯕꯅꯦꯕ꯫
ꯅꯣꯏ ꯑꯩꯈꯣꯏꯁꯨ ꯆꯤꯡꯊꯛ꯫ ꯇ ꯂꯩꯗ ꯋꯤꯟꯇꯔꯗꯅ ꯑꯃꯨꯛꯀ ꯌꯥꯝ ꯏꯪꯕ꯫ ꯑꯗꯨ ꯁꯝꯃꯥꯔꯗꯁꯨ ꯌꯥꯝ ꯁꯝꯃꯥꯔꯗ꯫ ꯁꯤꯗꯤ ꯌꯥꯝ ꯁꯥꯕ ꯑꯣꯏꯗꯦ ꯑꯩꯈꯣꯏꯗꯤ꯫ ꯀꯩ ꯀꯩꯅꯣ ꯄꯥꯝꯕꯤꯒꯨꯝꯕ ꯃꯌꯥꯝ ꯂꯩꯕꯒꯤꯀꯣ꯫
ꯑꯣ꯫ ꯑꯩꯈꯣꯏ ꯆꯤꯡꯊꯛꯇꯗꯤ ꯍꯧꯖꯤꯛ ꯁꯝꯃꯔ꯫ ꯁꯤꯅ ꯍꯦꯟꯅ ꯅꯨꯡꯉꯥꯏꯕꯅꯦ ꯋꯤꯟꯇꯔꯗꯅꯗꯤ ꯑꯃꯨꯛ꯫ ꯏꯪꯕ ꯍꯧꯖꯤꯛ ꯃꯇꯝ ꯍꯧꯖꯤꯛꯅ ꯑꯗꯨꯝ ꯋꯤꯟꯇꯔꯒ ꯆꯞ ꯃꯥꯟꯅꯔꯒꯀꯣ꯫ ꯅꯨꯡꯉꯥꯏꯕꯅꯦ꯫ ꯑꯗꯨꯕꯨ ꯑꯩꯈꯣꯏ꯫ ꯃꯈꯥ ꯗꯥꯗꯤ ꯑꯁ꯫
ꯋꯤꯟꯇꯔꯗꯗꯤ ꯆꯤꯡ ꯃꯥꯊꯛꯇꯗꯤ꯫
ꯑꯣꯅꯨꯡ꯫ ꯁꯤꯠꯒ ꯀꯩꯒ ꯑꯁ꯫ ꯌꯥꯝꯅ ꯋꯥꯕꯅꯦ꯫
ꯄꯧ ꯄꯨꯝꯂꯣꯝꯗꯒꯤꯔꯥ꯫
ꯅꯠꯇꯦ ꯅꯠꯇꯦ꯫ ꯅꯠꯇꯦ ꯍꯧꯖꯤꯛ ꯍꯥꯏꯕ ꯌꯥꯗ꯭ꯔꯦ ꯑꯥ ꯃꯈꯥꯔꯣꯝꯗꯅꯦ ꯍꯣꯔꯦꯟ ꯍꯥꯏꯕꯤꯒꯦ
ꯑꯩ
ꯍꯣꯔꯦꯟ ꯑꯣꯏꯅ ꯍꯥꯏꯕꯤꯒꯦ ꯇꯞꯅ
ꯑꯗꯨꯅꯦ ꯑꯗꯨꯅꯦ ꯑꯩ ꯀꯥꯎꯔꯦ
ꯑꯁ ꯁꯥꯕꯁꯤꯅ ꯁꯥꯕꯁꯤꯅ ꯑꯁ ꯊꯕꯛ ꯌꯥꯝ ꯂꯩꯍꯧꯕꯅꯦ ꯑꯩꯗꯣ ꯌꯨꯝꯗ ꯑꯗꯨ ꯆꯠꯇꯕ ꯌꯥꯗꯕꯒꯤ ꯑꯁꯦꯡꯕꯗꯤ ꯏꯃꯥ ꯆꯠ ꯀꯗꯕꯅꯦꯕ ꯏꯃꯥꯒꯤ ꯃꯍꯨꯠ ꯁꯤꯟꯕꯅꯦ ꯑꯩꯅ ꯎꯝ ꯏꯃꯥꯗꯨ ꯏꯃꯗꯨ ꯖꯣꯕ ꯀꯥꯔꯗ ꯆꯠꯈꯤꯕ ꯈꯪꯕ꯭ꯔꯣ ꯖꯣꯕ
ꯑꯣ ꯖꫭꯕ ꯑꯁ ꯃꯌꯥꯝ ꯇꯧꯅꯔꯤꯕꯅꯦ ꯖꯤ ꯀꯥꯟꯁꯦ
ꯑꯗꯨ ꯅꯪ ꯈꯪꯉꯝꯗ꯭ꯔꯗꯤ ꯑꯗꯨ ꯆꯠ ꯈꯤꯕ ꯑꯗꯨꯒꯤ ꯍꯧꯖꯤꯛꯇꯤ ꯌꯥꯝꯅ ꯀꯩꯅꯣ ꯑꯣꯏꯕ ꯃꯠ ꯇꯝꯁꯨ ꯅꯠꯇꯕ ꯑꯗꯨꯀꫭ ꯑꯩ ꯈꯨꯟꯗꯗꯤ ꯑꯗꯨꯝ ꯇꯤꯝ ꯑꯦ ꯇꯤꯝ ꯍꯥꯏꯒꯦꯔꯥ ꯒ꯭ꯔꯨꯞ ꯒ꯭ꯔꯨꯞ ꯈꯥꯏꯗꯣꯛꯑꯒ ꯇꯧꯕꯗꯣ ꯑꯗꯨꯒꯤ ꯃꯥꯒꯤ ꯇꯥꯔꯟ ꯇꯥꯕ ꯑꯗꯨꯗꯒꯤ ꯑꯩꯉꯣꯟꯗ ꯆꯠꯄꯤꯈ꯭ꯔꯣ ꯆꯠꯇ꯭ꯔꯗꯤ ꯑꯃꯨꯛ ꯌꯥꯔꯣꯏ ꯍꯥꯏꯅ ꯀꯔꯤꯁꯨ ꯇꯧꯅꯤꯡꯉꯥꯏ ꯂꯩꯇꯦ ꯑꯗꯨꯝ ꯐꯝꯃꯒ ꯂꯩꯕꯅꯤ ꯖꯤꯛꯇꯤ ꯒꯥꯔꯤꯁꯨ ꯑꯝ ꯐꯥꯎ ꯂꯥꯛꯇꯦ ꯔꯦꯜꯋꯦꯒꯤ ꯒꯥꯔꯤ ꯈꯛꯇꯪ ꯂꯥ
ꯎꯝ ꯑꯣ ꯔꯦꯜꯋꯦꯒꫭ
ꯎꯝ ꯑꯗꯨ ꯒꯦꯠ ꯒꯦꯠꯁꯨ ꯀ꯭ꯂꯣꯁ ꯇꯧꯔ ꯒꯦꯠ ꯒꯥꯔꯤ ꯑꯃꯨꯛ ꯂꯥꯛꯑ ꯗꯤ ꯒꯦꯠꯇꯣ ꯍꯥꯡꯗꯣꯛꯑꯦ ꯑꯗꯨꯒ ꯒꯦ ꯑꯃꯨꯛ ꯆꯠꯈ꯭ꯔꯗꯤ ꯑꯃꯨꯛ ꯊꯤꯡꯈ꯭ꯔꯅꯤ ꯑꯗꯨꯝ ꯇꯧꯔꯒ ꯂꯩꯔꯦ ꯍꯧꯖꯤꯛ ꯑ ꯍꯧꯖꯤꯛꯇꯤ ꯀꯅꯥꯁꯨ ꯂꯥꯛꯇꯦ ꯒꯥꯔꯤꯁꯨ ꯂꯥꯛꯇꯦ ꯀꯅꯥꯁꯨ ꯂꯥꯛꯇꯦ ꯑꯗꯨꯝ ꯐꯝ ꯃꯒ ꯂꯩ ꯊꯕꯛ ꯇꯧ ꯗꯕꯁꯨ ꯋꯥꯏꯑꯦ
ꯑꯗꯨꯅꯦ ꯑꯁ ꯏꯁꯥ ꯏꯁꯥꯅ ꯏꯁꯕꯨ ꯈꯔ ꯆꯤꯜꯍꯜꯂꯒ ꯊꯝꯕꯗꯨꯅ ꯈ꯭ꯋꯥꯏꯗꯒꯤ ꯕꯦꯁꯅꯦꯗ ꯊ ꯑꯗꫭ ꯆꯤꯜꯂꯒ ꯄꯩꯁꯥ ꯈꯔ ꯊꯣꯛꯄꯅꯀꯣ꯫
ꯑꯣ ꯃꯥꯅꯦ ꯆꯤꯜꯂꯒ ꯄꯩꯁꯥ ꯊꯣꯛꯇꯕꯁꯨ ꯌꯥꯏ꯫ ꯌꯥꯗꯕꯣ ꯀꯣ꯫ ꯇꯥꯕ꯭ꯔꯣ꯫ ꯌꯥꯝ ꯆꯤꯜꯂꯒ ꯄꯩꯁꯥ ꯊꯣꯛꯇꯕꯁꯨ ꯌꯥꯗꯕꯗꯣ꯫ ꯑꯩꯅ ꯌꯥꯝ ꯑꯩꯅ ꯊꯕꯛ ꯌꯥꯝ ꯆꯤꯜꯂꯗꯤ꯫ ꯌꯨꯝꯗ ꯂꯩꯔꯗꯤ ꯊꯕꯛ ꯌꯥꯝ ꯆꯤꯟꯕ ꯑꯗꯨꯕꯨ ꯄꯩꯁꯥꯗꯤ ꯊꯣꯛꯇꯕ ꯕꯦꯔꯥꯅꯤꯍ꯫
ꯑꯣ ꯑꯗꯨꯅꯅꯦ ꯌꯥꯝ꯫ ꯇꯥꯎꯅꯤꯡꯉꯤꯖꯦ꯫ ꯅꯨꯡꯄꯤꯒꯤ ꯊꯕꯛꯁꯤ ꯌꯥꯝꯃꯦ ꯅꯥ꯫ ꯌꯨꯝ꯫
ꯑꯁ ꯑꯗꯨꯅ꯫ ꯅꯦ ꯌꯨꯝꯗꯗꯤ ꯑꯁ ꯍꯦꯛ ꯍꯧꯒꯠꯄꯗ ꯇꯧꯕꯗꯨ ꯂꯣꯏꯕ ꯅꯥꯏꯗꯦ ꯅꯨꯡꯗꯥꯡ꯫ ꯇꯥꯗ꯭ꯔꯤ ꯐꯥꯎ ꯑꯗꯨꯝ ꯇꯧꯔꯒ ꯂꯩ꯫ ꯑꯗꯨꯒꯤ ꯏꯃꯥꯅ꯫ ꯍꯦꯛ ꯍꯦꯛ ꯍꯥꯏꯕꯅꯦ꯫ ꯅꯪꯗꯤ ꯀꯔꯤ ꯇꯧꯔꯒ ꯂꯩꯕ꯭ꯔꯥ ꯍꯥꯏꯗꯅ ꯑꯩꯅ ꯑꯁꯤ ꯑꯁꯤ ꯑꯁꯤ ꯍꯥꯏꯔꯒ ꯃꯥ ꯅꯣꯛ꯫ ꯄ ꯍꯧꯔꯅꯤ ꯉꯁꯥꯏꯗꯒꯤ꯫ ꯃꯄꯥꯟ ꯊꯣꯛ꯫ ꯠꯇꯦ ꯑꯗꯨꯒ ꯀꯔꯤ ꯇꯧꯔꯒ ꯂꯩꯕ꯭ꯔꯥ ꯍꯥꯏꯅ ꯑꯗꯨꯝ ꯍꯪꯕꯅꯦ ꯃꯥꯅ꯫
ꯍꯣꯏ ꯁꯁ ꯏꯆꯦ ꯏꯆꯟ ꯂꯩꯇꯕ ꯃꯇꯝꯗ ꯀꯣ꯫
ꯑꯥ꯫
ꯑꯩꯈꯣꯏ꯫ ꯅꯨꯄꯥ ꯌꯥꯝꯃꯦꯕ ꯑꯗꯨꯒꯤ ꯏꯁ ꯅꯨꯄꯤꯒꯤ ꯊꯕꯛ ꯇꯧꯕꯗꯣ ꯂꯣꯏꯔꯦ ꯃꯄꯥꯟ ꯊꯣꯛꯇꯕꯤꯗꯕ ꯀꯩꯅꯣꯗꯣ꯫
ꯑꯣꯏꯕ ꯑꯗꯨꯗꯣ꯫
ꯎ ꯑꯗꯨꯅꯦ꯫
ꯎꯝ꯫ ꯅꯨꯄꯤ ꯂꯩꯇꯕ ꯑꯩꯈꯣꯏꯒꯤ ꯑꯩꯈꯣꯏꯅ꯫ ꯈ ꯑꯗꯨꯅꯦ ꯑꯗꯨꯝ꯫ ꯑꯗꯨꯝ ꯂꯩꯔꯒ ꯀꯔꯤ ꯇꯧꯕ꯭ꯔꯁꯨ ꯈꯪꯕ ꯌꯨꯝ ꯁꯦꯡꯗꯣꯛꯄ ꯀꯩ ꯀꯩ ꯑꯁ꯫
ꯎꯝ꯫
ꯎꯝ꯫ ꯑꯗꯨ ꯑꯣ ꯅꯆꯦ ꯑꯃ ꯈꯗꯪ ꯂꯩꯕ꯭ꯔꯣ
ꯑꯥ
ꯅꯅꯥꯎ ꯅꯅꯥꯎ ꯅꯨꯄꯤ ꯂꯩꯇꯦ
ꯃꯥꯖꯦ ꯈꯤꯇꯝ ꯑꯉꯥꯡ ꯑꯣꯏꯔꯤꯕꯅꯤꯅꯀꯣ ꯌꯨꯝꯒꯨꯝꯕ ꯁꯦꯡꯗꯣꯛꯄ ꯁꯤꯡꯗꯨ ꯃꯔꯥꯡ ꯀꯥꯏꯗ꯭ꯔꯤꯕ
ꯑꯣ ꯑꯣ ꯑꯗꯨꯗꯤ ꯃꯕꯨꯡ ꯍꯣꯏ ꯑꯣꯏꯅ ꯇꯧꯕ ꯇꯥꯔꯦꯅꯦ
ꯍꯣꯏꯅꯦ ꯑꯩꯈꯣꯏꯅ ꯂꯣꯏ ꯇꯧꯔꯦ
ꯇꯧꯒꯗꯕꯅꯦ ꯅꯨꯄꯤ ꯈꯛꯇꯪ ꯌꯦꯡꯕ ꯌꯥꯗ꯭ꯔꯦ ꯅꯨꯄꯥꯁꯨ ꯃꯤꯅꯤ ꯄꯤꯁꯨ ꯃꯤꯅꯤ ꯇꯧꯒꯗꯕꯅꯦ
ꯇꯧꯒꯗꯕꯅꯦ ꯑꯗꯨ ꯃꯣꯏ ꯅ ꯅꯣꯏ ꯑꯗꯨ ꯕꯨꯂꯤꯡ ꯇꯦꯔ ꯆꯠꯄꯗꯨ ꯃꯤ ꯑꯗꯨꯝ ꯑꯥ ꯀꯌꯥ ꯀꯌꯥ ꯆꯠꯅꯕ꯭ꯔꯥ ꯀꯣ
ꯃꯤ ꯇꯔꯥ ꯑꯗꯨꯝ ꯈꯨꯟ ꯃꯅꯨꯡꯗꯅꯤ ꯅꯨꯄꯤꯁꯤꯡꯗꯤ ꯅꯨꯄꯥꯁꯤꯡꯅ ꯑꯥ ꯈꯨꯟ ꯃꯊꯛꯇ ꯆꯠꯄ
ꯑꯥ ꯑꯥ ꯍꯣꯏ ꯍꯣꯏ